ꯇꯥ ꯉꯁꯥꯏꯒꯤꯗꫭ ꯇꯥꯗꯕ ꯃꯥꯜ
ꯑꯗꯨꯅꯦ ꯇꯥꯗꯦ ꯉꯁꯥꯏꯗꯤ
ꯍꯧꯖꯤꯛꯄꯨꯗꯤ ꯇꯥꯔꯕꯅꯦ
ꯍꯩꯍꯥ
ꯀꯩꯗꯋꯦꯕ
ꯑꯗꯣ ꯑꯩꯒꯤꯕꯨꯗꯤ ꯑꯗꯨꯝ ꯅꯪ ꯇꯧꯅꯤꯡꯉꯦ ꯍꯥꯏꯕ꯭ꯔꯣ
ꯑꯩ ꯇꯧꯅꯤꯡꯉꯦ ꯑꯗꯣ ꯈꯪꯗꯦ ꯀꯃꯥꯏꯅ ꯇꯧꯗꯣꯏꯅꯣ
ꯅꯪ ꯇꯧꯅꯤꯡꯉꯦ ꯑꯗꯨꯝ ꯅꯪꯒꯤ ꯁꯝꯗꯤ ꯌꯥꯝ ꯐꯔꯤꯗꯥꯏꯅꯦ ꯑꯩꯒꯤꯕꯨꯗꯤ ꯍꯤꯠ ꯈꯔ ꯌꯥꯝ ꯌꯨꯁ ꯇꯧꯔꯕ ꯍꯥꯟꯅꯗꯩꯁꯨ ꯑꯗꯒꯤ ꯑꯩꯒꯤꯗꯤ ꯁꯝ ꯌꯥꯝ ꯇꯧꯕꯗ ꯇꯧꯕ ꯌꯥꯅꯤꯌꯦ ꯑꯗꯨꯗꯤ ꯂꯤꯁꯤꯡ ꯑꯥ ꯌꯧꯔꯅꯤ ꯅꯪꯒꯤꯗꯣ ꯋꯥꯟ ꯊꯥꯎꯖꯟ ꯨ ꯑꯗꯨꯝ ꯇꯧꯕ ꯌꯥꯏ ꯗꯦꯕꯂꯣꯞꯄꯔꯗꯤ ꯑꯃꯈꯛꯅ ꯌꯥꯔꯕꯅꯤ ꯑꯗꯨꯝ ꯑꯗꯨ ꯅꯪ ꯑ ꯇꯧꯗ꯭ꯔꯦ ꯍꯧꯖꯤꯛꯀꯥꯟꯗꯤ ꯇꯧꯗ꯭ꯔꯕꯅꯦ ꯃꯣꯏꯒꯤ ꯍꯥꯟꯅ ꯇꯤꯡꯍꯜꯂꯛꯄꯗꯨ ꯑꯗꯨꯝ ꯌꯥꯝ ꯇꯤꯡꯉꯕꯅꯦ
ꯑ
ꯂꯥꯡꯅ ꯇꯤꯡꯉꯕꯅꯦ ꯍꯧꯖꯤꯛꯇꯤ ꯑꯗꯨꯅ ꯅꯪꯒꯤꯕꯨꯗꯤ ꯑꯗꯨꯝ ꯇꯤꯡꯈ꯭ꯔꯕꯅꯤꯅ ꯑꯗꯨꯝ ꯌꯨꯝ ꯇꯧꯗ ꯑꯗꯨ ꯈꯪꯗꯦ ꯁꯝꯁꯦ ꯌꯥꯝ ꯆꯨꯍꯟꯅꯤꯡꯉꯗꯤ ꯕꯂꯤꯆꯤꯡꯁꯦ ꯑꯗꯨꯝ ꯅꯠꯇ꯭ꯔꯒꯗꯤ ꯕꯂꯤꯠꯁꯦ ꯌꯥꯝ ꯐ ꯇꯦ ꯍꯥꯏꯌꯦ ꯑꯗꯨꯅꯗꯤ ꯑꯃꯨꯛꯀ ꯅꯪꯒꯤ ꯍꯦꯔ ꯅꯪꯒꯤ ꯁꯨꯝ ꯐꯍꯟꯕꯅꯤꯅ ꯇꯧꯋ ꯀꯨꯁꯨ ꯇꯧꯍꯟꯅꯤꯡꯗꯦ ꯀꯔꯤꯕꯅꯣ ꯇꯥꯕ꯭ꯔ
ꯑꯗꯨ ꯑꯗꯨ ꯇꯥꯕ꯭ꯔꯥ ꯇꯥꯕ꯭ꯔꯣ ꯑꯂ ꯏꯕꯥ ꯅꯒꯤꯅꯦꯠ ꯐꯔꯤꯗꯝ
ꯑꯗꯨꯕꯥꯥꯏꯌꯦꯄ ꯑ
ꯇꯥꯏꯌꯦ ꯇꯥꯏꯌꯦ
ꯇꯥꯕ꯭ꯔ
ꯇꯥꯏꯌꯦ
ꯍꯣꯏ ꯅꯪ ꯀꯩꯗ
ꯀꯔꯤꯕ
ꯀꯩ ꯀꯂꯔꯗ ꯇꯧ ꯇꯧꯅꯤꯡꯉꯤꯅꯣꯕ
ꯑꯣ ꯑꯩ ꯀꯂ꯭ꯔꯔꯣ ꯑꯩ ꯀꯂ꯭ꯔꯗꯤ ꯀꯩꯅꯣꯗ ꯈꯪꯗꯦ ꯑ ꯋꯤꯁ ꯊꯤꯡꯀꯤꯡ ꯑ ꯃꯦꯔꯨꯟꯗꯒꯨꯝꯕ ꯑꯣꯔ ꯑꯈꯣꯏꯒꯤ ꯑ ꯉꯥꯡ ꯉꯥꯡꯂꯤ-ꯉꯥꯡꯂꯤ ꯇꯧꯕꯒꯨꯝꯕ ꯑꯗꯣ ꯑꯃꯨꯛꯀ ꯕ꯭ꯔꯥꯎꯟꯗꯁꯨ ꯄꯥꯝꯕ ꯑꯩꯅ ꯕ꯭ꯔꯥꯎꯟ ꯍꯥꯏꯔꯁꯨ ꯌꯥꯝ ꯗꯔꯛ ꯇꯨꯅꯠꯕ
ꯕꯥꯏꯇꯔ ꯄꯂꯔ ꯐꯖꯔꯤꯗꯨꯗꯤ ꯋꯥꯏꯟꯒꯤ ꯍꯧꯖꯤꯛ ꯀꯥꯅꯧꯅꯧꯕꯤꯗ ꯌꯥꯝ ꯇꯧꯔꯤꯗꯨꯗꯤ ꯄꯥꯝꯗ꯭ꯔꯦ ꯅꯪ ꯑꯗꯨꯗꯤ
ꯑꯁ ꯑꯗꯨꯗꯤ ꯌꯥꯝꯅ ꯇ꯭ꯔꯦꯟꯗꯤꯡ ꯑꯣꯏꯗ꯭ꯔꯣ ꯑꯩꯅ ꯄꯥꯝꯕꯁꯤꯅ ꯈꯔ ꯕ꯭ꯔꯥꯎꯟ ꯍꯥꯏꯔꯁꯨ ꯑꯩꯈꯣꯏꯒꯤ ꯗꯤꯞ ꯕ꯭ꯔꯥꯎꯟ ꯍꯥꯏꯔꯒ ꯁꯝꯃꯆꯨ ꯃꯥꯟꯕꯗꯨ ꯅꯠꯇꯕꯤꯗ ꯈꯔ ꯂꯥꯡꯊꯛꯅꯒ ꯇꯧꯔꯒ ꯌꯥꯝꯅ ꯐꯖꯕꯗꯣ
ꯍꯣꯏ ꯑꯩꯁꯨꯅꯦ ꯍꯧꯖꯤꯛꯅꯦ ꯇꯧꯔꯨꯔꯒꯅꯦ ꯑꯩꯒꯤ ꯍꯤꯌꯔ ꯀꯂꯔꯁꯦ ꯃꯤꯅ ꯒꯣꯜꯗꯟ ꯀ ꯍꯥꯏꯅꯔꯤꯕꯅꯤ ꯅꯨꯡꯁꯤ ꯁꯤꯗꯕꯅ ꯂꯣꯏꯔꯦ ꯖꯤꯟꯗꯔꯒ ꯇꯧꯔꯅꯤ ꯖꯤꯟꯁ ꯑꯣꯟ ꯇꯥꯕ꯭ꯔꯣ ꯍꯜꯂꯣ ꯍꯝ ꯍꯜꯂꯣ ꯍꯂꯣ ꯍꯜꯂꯣ
ꯇꯥꯞ ꯊ ꯗ꯭ꯌꯦ ꯊ ꯗ꯭ꯌꯦ ꯈꯔ ꯂꯦꯡꯉꯣ
ꯍꯜꯂꯣ ꯇꯥꯕ꯭ꯔꯣ
ꯇꯥꯔꯦ
ꯇꯥ ꯕ꯭ꯔꯣ
ꯇꯥꯏꯌꯦ
ꯑꯣ ꯇꯥꯕ꯭ꯔꯣ
ꯅꯠ ꯇꯥꯏꯌꯦ- ꯄꯥꯏꯌꯦ ꯇꯗꯕ꯭ꯔꯣ
ꯉꯥꯡꯉꯤꯝ ꯑꯩꯗ ꯇꯗꯦ ꯍꯜꯂꯣ ꯇꯥꯕ꯭ꯔꯣ ꯇꯥꯕ꯭ꯔꯣ ꯍꯥꯏꯁꯦ ꯅꯪ ꯈꯨꯝꯂꯛꯇꯦ ꯀꯩꯅꯣ ꯅꯦꯠ ꯅꯨꯡꯉꯥꯏꯇꯦ ꯍꯥꯏꯕꯩꯔꯣ ꯀꯩꯗꯣꯏꯅꯣ
ꯅꯪ ꯑꯗꯨꯗꯣ ꯇꯥꯗꯕꯩꯅꯦ ꯇꯨꯃꯤꯟ- ꯇꯨꯃꯤꯟ ꯂꯩꯌꯦ ꯇꯥꯗꯦ ꯉꯁꯥꯏꯗꯒꯤ ꯇꯨꯃꯤꯟꯅꯅꯦ ꯑꯗꯨꯏ ꯑꯩꯅ ꯇꯥꯗꯦ- ꯇꯥꯗꯦ ꯍꯥꯏꯗꯣ
ꯑꯩꯒꯤꯔꯣ ꯑꯩꯒꯤꯁꯦ ꯉꯁꯥꯏꯗꯒꯤꯩ
ꯍꯣꯏ
ꯇꯥꯕ꯭ꯔꯣ ꯇꯥꯕ꯭ꯔꯣ ꯕ꯭ꯔꯣ ꯇꯥꯕ꯭ꯔꯣ ꯍꯥꯏꯔꯤꯕꯅꯤ
ꯍꯝ
ꯍꯥ ꯍꯥ ꯍꯥ
ꯑ ꯔ ꯑꯈꯣꯏꯗꯨ ꯑꯁꯤꯁꯦ ꯌꯥꯝꯅ ꯇꯞꯄꯅꯦꯕ ꯅꯪꯅ ꯉꯁꯥꯏꯅ ꯍꯥꯏꯔꯒ ꯍꯧꯖꯤꯛ ꯉꯛꯇ ꯚꯣꯏꯁ ꯊꯣꯛꯂꯛꯄꯗꯣ ꯑꯗꯨꯃꯥꯏꯅ ꯇꯧꯋꯦꯕ ꯑꯗꯨꯒꯤꯅꯤꯗ
ꯀꯩ ꯋꯥꯔꯤ ꯌꯧꯔꯕꯅꯣꯁꯨ ꯈꯪꯗ꯭ꯔꯦ ꯁꯤꯄꯥꯏ
ꯑꯗꯨꯅꯦ ꯍꯥꯏꯁꯦ ꯅꯪ ꯁꯝꯒꯤꯗꯤ ꯅꯪꯒꯤ ꯁꯝ ꯀꯂꯔꯗꯣ ꯅꯪꯒꯤ ꯁꯝ ꯀꯂꯔꯗꯣ
ꯎꯝ ꯎꯝ ꯑꯩꯒꯤꯗꯤ ꯉꯁꯥꯏꯗꯩ ꯇꯥꯗꯕꯅꯤꯅ ꯀꯩꯝꯇ ꯎ ꯃꯤꯅꯅꯦ ꯑꯩꯒꯤ ꯁꯝꯒꯔꯦ ꯖꯤꯟꯖꯔꯅꯦ ꯁꯂꯂꯣꯟꯗ ꯆꯠꯈꯤꯕꯗ ꯑꯩ ꯖꯤꯟꯖꯔ ꯑꯣꯟꯗ꯭ꯔꯦꯕ ꯈꯪꯗꯦ ꯑꯩꯁꯨ ꯕ꯭ꯂꯣꯟ ꯍꯥꯏꯗꯧꯔꯛ ꯀ ꯑꯗꯨꯒꯅꯦ ꯑꯉꯥꯡꯁꯤꯡꯅꯅꯦ ꯒꯣꯜꯗꯦꯟꯅ ꯍꯥꯏ ꯅꯨꯡꯁꯤꯗꯕꯅ
ꯑꯣ ꯑꯗꯨ ꯃꯔꯛꯇ ꯅꯉꯣꯟꯗ ꯄꯥꯝꯕꯝꯕꯁꯨ ꯌꯥꯎꯋꯦꯅ ꯄꯥꯎ ꯇꯥꯏꯌꯦ ꯑꯩꯗꯤ ꯆꯨꯝꯕ꯭ꯔꯣ ꯍꯥꯏꯁꯦ ꯃꯣꯏꯅ ꯅꯪ ꯑ ꯑꯉꯥꯡ ꯅꯨꯄꯥ ꯃꯆꯥ ꯑꯃꯅ ꯄꯥꯝꯃꯤ ꯀꯥꯏꯅꯒ ꯄꯥꯎ ꯇꯥꯏꯌꯦ
ꯑꯦ ꯆꯠꯇꯕ꯭ꯔꯣ
ꯉꯥꯡꯉꯤꯁꯦ ꯍꯣꯔꯦꯟ ꯑꯃꯃꯨꯛ ꯂꯩꯔꯒꯅꯦ ꯇꯥ ꯑꯥꯎꯔꯤ